ꯎ
ꯀꯥꯡꯁꯤꯗꯤ ꯄꯦꯜꯂꯦ ꯍꯦ ꯅꯪ ꯆꯥꯛꯇꯨ ꯌꯥꯔꯝꯕꯁꯨ ꯌꯥꯔꯦ
ꯂꯩꯊꯔ ꯌꯥꯔꯕꯅꯠꯇ꯭ꯔꯣ ꯌꯥꯎꯅꯦ ꯍ ꯊꯥꯏ
ꯅꯪ ꯁꯥꯎꯟ ꯂꯩꯈꯠꯄꯩꯅꯤ
ꯏꯁꯀꯣꯞꯀꯤ ꯆꯦꯟꯁꯀꯤꯗꯣ ꯑꯝꯇ ꯍꯥꯞꯀꯦ ꯇꯧꯅꯤ ꯑꯗꯨꯝ ꯀꯥꯎꯂꯩꯔꯦ ꯑꯗꯨ ꯌꯥꯎꯗ꯭ꯔ ꯌꯥꯝ ꯅꯨꯡꯉꯥꯏꯇꯦ ꯏꯁꯀꯣꯞ ꯁꯤꯟꯗꯣꯛ ꯁꯤꯟꯖꯤꯟ ꯇꯧꯂꯩꯔꯦ ꯑꯗꯨꯝ ꯒꯦꯝ ꯆꯪꯉ ꯁꯦꯝ ꯌꯥꯗꯥꯏꯅꯦ ꯀꯩꯅꯣ ꯆꯪꯉꯦ ꯍꯧꯕ
ꯁꯦꯠꯇꯤꯡ ꯆꯪꯉꯣ ꯀꯟꯇ꯭ꯔꯣꯜꯗ ꯑꯦꯗꯚꯥꯟꯁ ꯀꯟꯇ꯭ꯔꯣꯜꯗ ꯆꯪꯉꯣ
ꯁꯦꯠꯇꯤꯡ ꯑꯦꯗꯚꯥꯟꯁ ꯀꯟꯇ꯭ꯔꯣꯜ
ꯀꯨꯏꯊ꯭ꯔꯣ ꯀꯨꯋꯤꯛ ꯊꯔꯣ ꯀꯥꯏ ꯌꯧꯈꯔꯦ ꯁꯤꯗꯔ ꯕꯦꯁꯤꯛꯇꯔ ꯌꯥꯎꯕꯗꯨꯕꯨ ꯀꯥꯎꯔꯦ
ꯀꯨꯋꯤꯛ ꯊꯔꯣ
ꯕꯦꯁꯤꯛꯇ ꯑꯣꯏꯔꯝꯗꯧ ꯃꯥꯜꯂꯦ ꯀꯩꯅꯣꯗ ꯀꯩꯅꯣꯗ ꯕꯦꯁꯛꯇ ꯑꯣꯏꯔꯅꯤ ꯑꯣ ꯁꯤꯂꯩꯔꯦ ꯕꯦꯁꯤꯛ ꯑꯟꯗꯔꯣꯗ ꯌꯥꯎꯔꯦ ꯏꯁꯀꯣꯞ ꯁꯦꯠꯇꯤꯡꯗ ꯊꯦꯡꯅꯔꯕ ꯀ꯭ꯋꯤꯛ ꯁ꯭ꯀꯣꯞ ꯀꯩꯅꯣ ꯀꯩꯅꯣꯗꯣ ꯁ꯭ꯋꯤꯁꯇꯣꯅꯝꯃꯣ
ꯁꯦꯇꯤꯡꯗꯥ
ꯁꯦꯇꯤꯡ ꯍꯥꯏꯗꯤ ꯕꯦ ꯕꯦꯠꯇ꯭ꯔꯤ ꯀꯟꯇ꯭ꯔꯣꯜꯒꯤ ꯃꯈꯥꯗ
ꯑꯣꯀꯦ ꯑꯣꯀꯦ ꯌꯥꯎꯔꯦ ꯑꯣꯀꯦ ꯑꯣꯀꯦ ꯃꯦꯞꯇ ꯑꯗꯨꯝ ꯆꯪꯂꯩ ꯈꯦ ꯑꯣꯈꯦ ꯌꯥꯔꯦ ꯌꯥꯔꯦ
ꯂꯩꯔꯝꯃꯨ ꯀꯪꯒꯅꯤ ꯌꯪꯒꯦ ꯅꯪ ꯌꯪꯒꯦ